ꯋꯦꯜꯀꯝ ꯇꯨ ꯃꯥꯏ ꯆꯅꯦꯜ
ꯑꯗꯨꯅ ꯈꯜꯂꯤꯁꯦꯗꯤ ꯑꯁ ꯀꯩꯅꯩ ꯄ꯭ꯔꯣꯒꯥꯝꯗꯣ ꯃꯤ ꯕꯦꯝ ꯏꯁꯀꯔꯠꯀ ꯐꯖ ꯐꯖ ꯁꯦꯠꯅꯔꯦ
ꯑꯗꯣ ꯑꯦꯄꯜ ꯐꯥꯔꯝꯗꯣ ꯀꯩ ꯂꯩ ꯑꯝꯇ ꯌꯦꯡꯉꯣ
ꯀꯥꯏ ꯃꯅ ꯂꯩꯒ ꯃꯣꯏ
ꯀꯩꯅꯣꯅꯦ ꯍꯥꯏꯕ ꯂꯧꯕꯨꯛ ꯂꯧꯕꯨꯛꯀꯤ ꯂꯧꯔꯤꯗ ꯑꯩꯈꯣꯏ ꯃꯌꯥꯝ ꯌꯦꯡꯒꯨꯝꯕꯅꯦ ꯍꯥꯏꯕ
ꯆꯠꯂꯒ ꯅꯥꯀꯟ ꯅꯥꯀꯟꯗ ꯀꯩꯅꯣ ꯄꯥꯝꯕꯤ ꯃꯆꯥ ꯑꯃꯃꯝ ꯊꯥꯔꯒ
ꯃꯥꯅꯦ ꯑꯦꯄꯜ ꯐꯥꯎ ꯑꯦꯄꯜꯗꯣ ꯈꯛꯇꯅꯦꯕ ꯍꯧꯖꯤꯛ ꯍꯧꯔꯤꯁꯦ ꯀꯔꯤ ꯅꯥꯀꯜ ꯑꯃꯗ ꯂꯩ ꯊꯥꯕꯅ ꯀꯩ ꯀꯥꯔ ꯑꯝꯇ ꯂꯧꯕꯨꯛ ꯂꯝꯃꯥꯡꯂꯦꯕ ꯑꯩꯣꯏꯅ ꯆꯠꯄ ꯄꯥꯝꯃꯤꯁꯦ ꯅꯠꯇ꯭ꯔꯥ
ꯃꯥꯣꯏ ꯑꯩꯗꯤ ꯄꯥꯝꯃꯤꯁꯦ ꯑꯟꯗ꯭ꯔꯣꯒꯤ ꯆꯤꯡ ꯑꯗꯨꯃꯥꯏꯅ ꯇꯧꯕꯗꯣ ꯈꯪꯕ꯭ꯔ ꯑꯗꯨ ꯃꯊꯛꯇꯨ ꯌꯥꯝ ꯆꯠꯅꯤꯡꯉꯥꯏ ꯍꯥꯏ
ꯃꯤ ꯃꯈꯈꯣꯏꯁꯨ ꯅꯥꯀꯟꯒꯦ ꯍꯟꯗꯛꯀꯤ ꯂꯥꯡꯒꯟ ꯊꯦꯟꯖꯤꯡꯒ ꯐꯖꯖ ꯆꯠꯅꯈ꯭ꯔꯔꯤꯗꯣ ꯁꯣꯡꯅꯈ꯭ꯔꯕꯩ ꯆꯇ꯭ꯔꯝꯅꯤꯌꯨ ꯀꯥꯏ ꯆꯇ꯭ꯔꯝ
ꯑꯩꯅ ꯆꯤ ꯏꯕꯦꯝ ꯁꯉꯥꯏ ꯐꯦꯁꯇꯤꯚꯦꯜꯗꯨ ꯑꯩ ꯆꯠꯆꯗ꯭ꯔꯤ ꯃꯅꯨꯡꯗꯗ ꯑꯗꯒꯤ ꯂꯣꯛꯇꯥꯛ ꯐꯦꯁꯇꯤꯚꯦꯜ ꯁꯨꯝ ꯌꯥꯝ ꯇꯧꯋꯦ ꯑꯩꯁꯦ ꯄꯨꯟꯁꯤꯗ ꯑꯃꯨ ꯆꯠꯀꯦ ꯐꯪꯉꯛꯇꯦ ꯈꯪꯉꯕ ꯑꯁ ꯂꯣꯛꯇꯥꯛ ꯐꯦꯁꯇꯤꯚꯦꯜ ꯃꯅꯨꯡꯗꯗꯨꯏꯕꯦꯃ ꯄꯨꯔꯥ ꯀꯩꯅꯣꯅꯤ ꯅꯨꯡꯗꯥꯡꯁꯤ ꯑꯣꯕꯦꯃꯥ
ꯀꯔꯝ ꯀꯥꯟꯗ ꯂꯣꯛꯇꯥꯛ ꯐꯦꯁꯇꯤꯚꯦꯜ ꯇꯧꯕꯗꯨ
ꯋꯤꯟꯇꯔꯗꯤ ꯑꯣꯏꯗꯣꯏꯅꯦꯕ ꯗꯤꯁꯦꯝꯕꯔ ꯅꯣꯕꯦꯝꯕꯔ ꯑꯗꯨꯋꯥꯏꯗꯔꯥ ꯀꯩꯅꯅꯨꯡꯗ ꯑꯣꯏꯗ ꯑꯣꯏꯕꯅꯤꯁꯤ ꯀꯥꯎꯋꯦ ꯊꯋꯟ ꯆꯠꯄ ꯅꯠꯇꯕꯅꯤꯅ ꯑꯩꯅ ꯑꯩꯅ ꯍꯧꯖꯤꯛꯇꯅꯦꯕ ꯑꯩꯅ ꯀꯨꯝꯍꯩ ꯍꯔꯥꯎꯕ ꯊꯤꯖꯤꯜꯂꯛꯏꯁꯦ ꯍꯥꯟꯅꯗꯤ ꯀꯩꯁꯨ ꯊꯤꯖꯤꯜꯂꯝꯗꯦꯕ ꯂꯣꯛꯇꯥꯛ ꯄꯦꯁꯇꯤꯕꯦꯜꯁꯤ ꯁꯤꯗꯅꯦ ꯊꯥꯡꯒꯒꯤ ꯆꯤꯡꯗꯣ ꯅꯪ ꯈꯪꯉꯤ ꯅꯠꯇ ꯊꯥꯡꯒꯒꯤ ꯂꯝꯕꯤꯗꯣ ꯆꯤꯡꯃꯥꯏ ꯆꯤꯡꯃꯥꯏ ꯅꯥꯞ ꯑꯄ ꯅꯞꯄ ꯆꯠꯅꯩꯗꯅ ꯑꯗꯨꯗꯩꯨ ꯂꯨ ꯉꯥꯎ ꯇꯁꯅ ꯑꯝꯅ ꯀꯣꯡꯒꯥꯏꯕꯅꯦ ꯑꯗꯨꯒ ꯒꯥꯔꯤꯁꯦ ꯐꯪꯉꯣꯏꯗꯕ ꯂꯥꯏꯟꯁꯦ ꯆꯠꯄ ꯀꯥꯡ ꯒꯥꯔꯤ ꯐꯪꯉꯣꯏꯕ ꯒꯥꯔꯤꯁꯤꯅ ꯂꯥꯏꯟꯁꯦ ꯁꯥꯡ ꯂꯦꯞꯅꯗꯣꯏꯅꯦ ꯑꯗꯨꯒ ꯂꯣꯛꯇꯥꯛ ꯐꯦꯁꯇꯤꯚꯦꯜ ꯍꯥꯏꯔꯒ ꯏꯁꯣ ꯅꯠꯇꯕ ꯏꯁꯩ ꯑꯦ ꯏꯁꯤꯡ ꯃꯌꯥꯏꯁꯤꯗ ꯀꯩꯅꯣ ꯇꯧꯔꯒ ꯐ꯭ꯂꯣꯇꯤꯡ ꯇꯧꯍꯜꯂꯒ ꯏꯁꯩ ꯁꯛꯄꯗ ꯂꯣꯏꯔꯦꯕ ꯑꯗꯣ ꯆꯥꯎ ꯀꯁ ꯇꯗꯤꯕꯤꯔ ꯍꯥꯏ ꯑ ꯊꯥꯒꯗꯤ ꯐꯖꯩ ꯍꯥꯏꯕꯅꯤ ꯌꯦꯡꯕꯗ ꯃꯐꯝꯗꯨꯗ
ꯑꯗꯨ ꯌꯦꯡꯉꯌꯦ ꯀꯩꯁ ꯇꯄꯣꯠꯇꯗꯤ ꯄꯩꯁꯥꯁꯦ ꯑꯔꯣꯏꯕꯤꯅꯦ ꯃꯥꯡꯍꯟꯅꯤ ꯃꯌꯥꯝꯁꯦ
ꯃꯥ ꯑꯗꯨꯒ ꯀꯩꯅꯣ ꯇꯧꯋꯦ ꯃꯣꯏꯅ ꯐꯖꯅ ꯁꯦꯝꯒꯠꯂꯕꯨꯗꯤ ꯐꯕꯀꯣ ꯑꯗꯣ ꯑꯗꯨꯒꯤ ꯂꯣꯛꯇꯥꯛ ꯈꯤꯇꯪ ꯆꯠꯂꯨꯔꯕ ꯍꯥꯏꯗꯤ ꯊꯥꯡꯒ ꯕꯣꯠ ꯇꯣꯡꯐꯝꯗꯣ ꯄꯣꯠꯇꯧꯐꯝꯗ ꯅꯪ ꯆꯠꯂꯝꯈ꯭ꯔꯦ ꯖꯦꯅꯤꯕꯨꯗꯤ ꯆꯠꯂꯨꯔꯕꯅꯦ ꯑꯗꯨꯒꯤ ꯀꯨꯝꯊꯕꯩꯗꯨꯁꯨ ꯌꯨꯡꯕꯅꯦꯕ ꯐꯖꯅ ꯑꯗꯨꯝ ꯀꯨꯝꯊꯔꯤꯅꯦꯕ ꯅꯨꯡꯗꯥꯡꯗꯨꯗ ꯑꯁ ꯄꯣꯛꯑꯦ
ꯕꯤ ꯐꯖ ꯐꯝ ꯑꯃ ꯈꯪꯗꯦ ꯈꯔ ꯆꯤꯡꯅꯨꯡ ꯃꯥꯟꯅꯤꯡ ꯂꯝꯕꯤ ꯑ ꯆꯠꯄꯀꯕꯨ ꯍꯅꯉ ꯍꯦꯀ ꯑꯁ
ꯊꯥꯡꯒꯗꯤ ꯀꯣꯏꯐꯝ ꯂꯩꯌꯦꯕꯀꯣ ꯇꯁꯦꯡꯅ ꯀꯔꯥꯡꯁꯤꯗꯤꯅꯦ ꯀꯔꯥꯡꯁꯤꯗꯤ ꯀ ꯂꯩꯇ ꯑꯅꯕ ꯀꯔꯥꯡꯁꯤꯗꯤ ꯀꯩꯅꯣ ꯇꯧꯔꯗꯤ ꯋꯤꯟꯇꯔ ꯃꯅꯨꯡꯗꯗꯤ ꯀꯔ ꯀꯩꯅꯣꯒꯤꯗꯤ ꯂꯣꯛꯇꯥꯛꯀꯤꯗꯤ ꯐꯨꯝ ꯆꯣꯡꯈꯠꯄꯁꯦ ꯊꯨꯗ꯭ꯔꯅꯦ ꯅꯣꯡꯉꯜ ꯐꯨꯝꯗꯅ ꯁꯤ ꯁꯦꯡ ꯄꯣꯠ ꯑꯃꯁꯁ ꯅꯣꯡꯉꯥꯂꯧ ꯑꯃꯨꯛꯩꯔꯦꯕ ꯍꯥꯏꯅꯤꯡꯅꯦꯦꯕ ꯑꯗꯩꯗꯤ ꯊꯥꯏꯅ ꯊꯥꯡꯒꯁꯦꯨꯃꯥꯏꯅ ꯇꯧꯋꯤ ꯍꯥꯏꯕꯀꯣ ꯝ ꯎꯝ ꯋꯤꯟꯇꯔ ꯃꯅꯨꯡꯁꯤꯗ ꯃꯣꯏꯁꯦ ꯆꯥꯅꯤꯡꯉꯥꯏ ꯊꯛꯅꯤꯡꯉꯥꯏꯁꯦ ꯂꯣꯏ ꯄꯨꯁꯤꯜꯂꯦ ꯍꯥꯏꯌꯦꯕꯀꯣ ꯁꯝꯃꯔ ꯃꯅꯨꯡꯁꯤꯗ ꯑꯗꯨꯣꯡ ꯅꯣꯡ ꯐꯖ ꯌꯥꯝ ꯆꯨꯔꯁꯨꯅꯦ ꯀꯩꯅꯣꯁꯨ ꯌꯥꯝ ꯀꯟꯅ ꯍꯦꯟꯀꯠꯇꯦ ꯍꯥꯏꯕꯅꯦꯕ ꯀꯩꯅꯣꯁꯦ ꯀꯔꯥꯡꯁꯦ ꯑꯗꯨ ꯍꯦꯟꯀꯠꯂꯒꯅ ꯃꯇꯣꯟꯗꯒ ꯍꯒꯠꯅꯩ ꯍꯥꯏꯌꯦꯕꯀꯣ ꯑꯗꯨꯁꯨ ꯑꯗꯒꯤ ꯋꯤꯟꯇꯔꯁꯨ ꯌꯧꯗ꯭ꯔꯤꯉꯩꯁꯨ ꯍꯣꯟꯖꯤꯤꯟꯅꯔꯅꯤꯀꯣ ꯑꯗꯨ ꯋꯤꯟꯇꯔ ꯌꯧꯔ ꯀꯥꯟꯁꯤꯗꯅꯦꯣꯏ ꯑꯣꯏꯩꯅ ꯃꯣꯏ ꯆꯥꯐꯝꯁꯦ ꯕ꯭ꯂꯣꯛ ꯇꯧꯈ꯭ꯔꯅꯦꯕ ꯑꯩꯈꯣꯏꯅ ꯅꯍꯥꯟ ꯎ ꯌꯥꯎꯁꯪ ꯃꯅꯨꯡꯗ ꯀꯣꯏꯖꯕꯗꯨ ꯐꯥꯎꯕꯀꯣ ꯐꯨꯝꯁꯤꯅ ꯐꯖ ꯃꯌꯥꯝꯅ ꯊꯨꯝꯖꯤꯟꯗꯅꯅꯦ ꯁꯨꯝ ꯀꯣꯏꯔꯀꯥꯟꯗꯒ ꯊꯧꯋꯦꯕ ꯑꯗꯨꯒ ꯍꯧꯖꯤꯛꯇꯤ ꯕꯣꯠꯇꯨꯗ ꯃꯦꯆꯤꯟ ꯍꯥꯞꯄꯦꯕ ꯀꯇꯔꯒꯤ ꯃꯦꯆꯤꯟ ꯍꯥꯞꯄꯦꯕ ꯃꯦꯆꯤꯟꯗꯨꯅ ꯐꯨꯝꯁꯤꯡꯗꯣ ꯀꯗꯥꯏ ꯇꯛꯈꯥꯏꯔ ꯆꯠꯂꯦꯕ ꯍꯥꯟꯅꯗꯤ ꯑꯗꯨꯨꯁꯨ ꯉꯝꯃꯝ ꯄꯣꯠꯇꯦꯗꯅ ꯑꯗꯨꯗꯩꯗꯨꯗ ꯑꯗꯒꯤ ꯃꯅꯨꯡꯗ ꯂꯩꯕ ꯊꯥꯡ ꯀꯔꯥꯡ ꯃꯤꯁꯤꯡꯁꯦ ꯋꯤꯟꯇꯔꯗꯨꯃ ꯀꯔꯤꯝ ꯊꯣꯛꯑꯣꯏꯗꯣꯏꯅꯤ ꯈꯪꯉꯕ ꯑꯗꯨꯝ ꯀꯨꯟꯖꯥ ꯅꯤꯉꯣꯏ ꯇꯝꯃꯛꯇ꯭ꯔꯣ ꯃꯣꯏꯗꯤꯦ ꯁꯨꯡ ꯆꯣꯛꯊꯣꯛꯑꯣꯔꯤꯁꯦ ꯃꯟ ꯑꯗꯨꯝ ꯂꯩꯈ꯭ꯔꯗꯕꯅꯦꯕ
ꯌꯥꯏꯅ
ꯀꯥꯡꯅꯦ
ꯃꯥꯏ ꯊꯥꯡꯉꯅꯤ ꯍꯥꯏꯗ
ꯑꯣ ꯀꯌꯥ ꯀꯔꯥꯡ ꯀꯔꯥꯡ ꯄꯣꯠꯅ ꯃꯥ ꯇꯣꯡꯉ ꯆꯪꯉꯤꯗꯣ
ꯈꯪꯗꯦꯕꯗꯤ ꯃꯥ ꯊꯥꯡꯒꯅꯤꯅꯦ
ꯕꯟꯗꯩꯅ ꯕꯖꯥꯔ ꯐꯥꯎꯕ ꯕꯖꯥꯔꯗꯩꯅ ꯕꯖꯥꯔꯥ ꯏꯝꯐꯥꯜ ꯌꯧꯔꯒ ꯕꯖꯥꯔꯗꯩꯅ ꯃꯣꯏꯔꯥꯡ ꯕꯖꯥꯔꯐꯥꯎ ꯆꯠꯂꯤ ꯃꯣꯏꯔꯥꯡ ꯕꯖꯥꯔꯗ ꯑꯩꯅ ꯑꯃꯨꯛ ꯊꯥꯡꯒ ꯄꯥꯀꯤꯡ ꯆꯠꯂꯅꯤꯀꯣ ꯊꯥꯡꯒ ꯄꯥꯀꯤꯡꯗꯒꯤꯅ ꯑꯃꯨꯛ ꯃꯣꯏ ꯊꯥꯡꯒ ꯃꯅꯨꯡ ꯆꯪꯉꯅꯤꯀꯣ ꯆꯪꯉ ꯒꯥꯔꯤꯗꯨ ꯑꯃꯨꯛ ꯀꯔꯥꯡ ꯀꯔꯥꯡꯗꯣꯨꯛ ꯈꯥꯡꯕꯅꯤ ꯀꯔꯥꯡ ꯄꯣꯠ ꯃꯌꯥꯗ ꯑꯃꯨꯛ ꯄꯣꯠꯇ ꯑꯗꯨꯝ ꯇꯣꯡꯉꯅꯤꯀꯣ ꯑꯗꯨ ꯆꯪꯁꯦ ꯏꯁꯇ꯭ꯔꯒꯜ ꯃꯝ ꯆꯠꯄꯩ
ꯌꯨꯝ ꯃꯣꯏꯅ ꯌꯨꯝ ꯄꯥꯛ ꯄꯥꯛ ꯆꯠꯇ꯭ꯔꯤꯁꯦ ꯀꯛꯆꯤꯡ ꯈꯨꯅꯧ ꯑꯗꯒꯤ ꯍꯥ ꯎꯝ ꯉ ꯀꯔ ꯇ ꯍꯥꯏꯗꯤ ꯃꯣꯏꯗꯤꯅꯅ ꯌꯨꯝ ꯑꯩꯈꯣꯏꯗꯤ ꯍꯥꯏꯔ ꯊꯥꯔꯇꯤ ꯃꯤꯅꯠꯁꯀꯨꯝꯕ ꯊꯦꯡꯅꯕꯗ ꯐꯣꯔꯇꯤ ꯁꯨꯃꯥꯏꯅ ꯂꯩꯕ ꯋꯥꯅꯦꯕ ꯏꯝꯐꯥꯜ ꯇꯨꯁꯦ ꯑꯞꯗꯥꯎꯟꯁꯦ ꯑꯗꯣ ꯃꯣꯏꯗꯤ ꯚꯔꯥꯁꯨ ꯀꯩꯅꯣ ꯇꯧ ꯍꯥꯏꯕ ꯑꯃꯨꯛꯀꯁꯤꯗ ꯂꯨꯄꯥ ꯆꯥꯝꯃꯉꯥꯃꯨꯛꯀꯤ ꯃꯌꯥ ꯂꯩ ꯍꯥꯏꯕ
ꯃꯥꯅꯦ ꯑꯗꯩ ꯑꯩꯈꯣꯏꯗꯤ ꯑꯃ ꯍ ꯁꯥꯕꯥꯅꯦ ꯒꯥꯔꯤ ꯑꯗꯨꯝꯒꯥꯔꯤ ꯃꯇꯝ ꯊꯥꯔꯇꯤ ꯃꯤꯅꯤꯠꯁ ꯀꯥꯏ ꯍꯥꯏꯕ ꯋꯥꯅꯦꯕꯀꯣ ꯒꯥꯔꯤꯗ ꯑꯃꯈꯛꯇꯪꯅꯦꯕ ꯑꯩꯈꯣꯏꯅ ꯇꯣꯡꯗꯣꯏꯁꯦ ꯒꯥꯔꯤ ꯑꯅꯤꯃꯨꯛꯇꯪꯅꯦꯕ ꯌꯨꯝ ꯆꯪꯕꯩꯅꯤꯅ ꯅꯠꯇ꯭ꯔꯥ ꯃꯣꯏꯗꯤ ꯒꯥꯔꯤ ꯃꯊꯥꯡ ꯃꯊꯥꯡ ꯀꯌꯥꯅ ꯌꯦꯣ ꯃꯣꯏ ꯇꯣꯡꯗꯣꯏꯅꯣ
ꯑꯗꯨꯅ ꯄꯥꯛ ꯄꯥꯛ ꯆꯠꯅꯤꯡꯗꯕ ꯃꯣꯏꯁꯦ ꯑꯩꯈꯣꯏꯗꯤ ꯍꯥꯏꯔ ꯋꯥꯅꯤ ꯄꯤ ꯄꯥꯛꯀ ꯆꯠꯂꯁꯨ ꯀꯩꯁꯨ ꯕꯌꯥ ꯂꯩꯕ ꯀꯩꯅꯣ ꯄꯣꯠ ꯅꯠꯇꯦꯕ
ꯎꯝ ꯑꯗꯨ ꯊꯣꯏꯅꯗꯤ ꯆꯠꯂꯝꯕꯣꯏ ꯃꯥꯗꯣ ꯀꯩꯁꯨ
ꯆꯠꯇꯦ ꯃꯥꯒꯤ ꯆꯍꯤ ꯃꯅꯨꯡꯗꯒ ꯅꯥꯔꯛꯄꯒꯨꯝꯕ ꯅꯥꯐꯧꯗ ꯆꯠꯇꯦꯕ
ꯎꯝ ꯅꯥꯔꯒ ꯃꯌꯨꯝꯠ ꯃꯌꯨꯝ ꯆꯠꯂ ꯀꯩꯗꯧꯗꯣꯏꯅꯣ
ꯀꯛꯆꯤꯡꯕꯨꯅ ꯍꯧꯖꯤ ꯃ ꯆꯞ ꯃꯥꯟꯅ ꯐꯂꯣꯀꯗꯤꯕ ꯉꯝꯗꯦ ꯍꯥꯏ ꯋꯥꯅꯤ ꯁꯥꯡꯃꯜꯂꯁꯨ
ꯅꯥꯔꯒꯁꯨ ꯅꯝ ꯃꯣꯏꯗ ꯃꯌꯨꯝ ꯆꯠꯂꯒ ꯀꯩꯁꯨ ꯀꯥꯟꯅꯔꯣꯏ ꯍꯥꯏꯗꯤ ꯃꯌꯨꯝꯗ ꯑꯗꯨꯝ ꯊꯣꯛꯂꯛꯑ ꯄꯨꯈꯠꯅꯔꯛꯇꯣꯏꯅꯤꯗꯅ
ꯎ ꯃꯣꯏꯒꯤ ꯈ꯭ꯋꯥꯏꯗꯒꯤ ꯕꯒꯁꯤ ꯑꯗꯨꯝ ꯁ꯭ꯋꯥꯏ ꯃꯔꯛ ꯐꯥꯏ ꯂꯩꯕ ꯅꯗꯤ ꯀꯥꯏꯏ ꯕꯦꯁꯅꯦ ꯃꯣꯏꯗꯗꯤ
ꯎꯝ ꯑꯩ ꯃꯣꯏꯒꯤꯗꯤ ꯃꯤꯗꯤ ꯌꯥꯝ ꯀꯟꯅ ꯇꯥꯗꯕꯅꯤꯣꯏ ꯀꯔꯥꯡꯒꯤꯗꯨꯅꯦ ꯃꯤꯗꯤ ꯌꯥꯝ ꯀꯟꯅ ꯇꯥꯗꯦꯕ ꯌꯥꯝ ꯀꯩꯁꯨ ꯌꯥꯝꯗ ꯃꯣꯏ ꯌꯥꯎꯁꯪꯁꯤꯗꯅꯦ ꯃꯤꯁꯤꯡꯅ ꯊꯥꯡꯉ ꯃꯆꯥꯁꯤꯡꯁꯦ ꯊꯥꯡ ꯀꯛꯆꯤꯡ ꯊꯥꯡꯉꯒꯤꯗꯤ ꯀꯣ ꯊꯣꯡ ꯈꯨꯗꯤꯡꯒꯤ ꯊꯠꯂꯦ ꯍꯥꯏꯗꯣ ꯁꯧꯔꯤꯛ ꯑꯗꯨꯒ ꯃꯣꯏꯁꯤ ꯁꯧꯧꯕꯣꯏ ꯂꯩꯁꯥꯕꯤꯣꯏ ꯊꯣꯛꯅꯔꯅꯤ ꯑꯗꯣ ꯀꯔꯥꯡ ꯆꯠꯂꯨ ꯀꯥꯟꯁꯤꯗ ꯃꯣꯏꯒꯤ ꯄꯣꯠ ꯇꯣꯡꯐꯝꯗꯣ ꯑꯗꯨ ꯈꯛꯇꯪꯅꯦ ꯑꯗꯨ ꯂꯩꯁꯥ ꯂꯣꯏ ꯂꯩꯁꯥꯛ ꯃꯌꯥꯝ ꯄꯨꯂꯞ ꯐꯝꯕ ꯂꯩꯕꯅꯤꯅꯦ ꯅꯨꯄꯥꯁꯤꯡ ꯂꯥꯛꯑꯦꯗꯅ ꯑꯗꯨꯒ ꯑꯕꯦ ꯍꯥꯏꯅꯤ ꯑꯗꯨꯒ ꯁꯨꯝ ꯆꯠꯈꯤꯕ ꯃꯣꯏ ꯃꯣꯏ ꯅꯨꯄꯥꯁꯤꯡꯅ ꯆꯪꯉꯛꯑꯒꯗ ꯑꯃ ꯋꯥꯅ ꯑꯇꯣꯞꯄ ꯅꯤꯄꯥ ꯀꯩꯁꯨ ꯂꯥꯛꯇꯦꯕ ꯃꯣꯏꯗꯤ ꯊꯕꯛꯩꯅ ꯊꯣꯛꯇꯣꯏꯅꯦꯕ ꯏꯔꯥꯡ ꯌꯥꯎꯒꯤꯗꯃꯛꯇ ꯑꯗꯨ ꯃꯣꯏ ꯃꯅꯨꯡꯗ ꯑꯗꯨꯝ ꯂꯩꯌꯦꯕ ꯅꯨꯡꯁꯨꯨ ꯅꯨꯡꯉꯥꯏꯇꯦ ꯃꯣꯏ ꯂꯥꯁꯇꯥꯗ ꯅꯨꯄꯤꯁꯤꯡꯗꯣ
ꯀꯩꯅꯣꯒꯤ ꯏꯁꯇꯥꯏꯜꯅꯦ ꯑꯩꯈꯣꯏꯒꯤ ꯊꯥꯏꯅꯉꯩꯒꯤ ꯏꯁꯇꯥꯏꯜꯗꯣ ꯑꯗꯨꯅꯦꯕ ꯍꯥꯏꯗꯤ ꯑꯃꯔꯣꯝꯗ ꯍꯥꯏꯔꯒ ꯄꯥꯠ ꯅꯨꯡꯅꯁꯨ ꯀꯣꯏꯁꯜꯂꯦ ꯑꯗꯩ ꯅꯨꯄꯥꯉꯩꯁꯨ ꯐꯏ ꯋꯥꯏꯅꯦ ꯒꯥꯔꯤꯅ ꯆꯠꯄ ꯃꯐꯝ ꯅꯨꯡꯉꯥꯏ ꯃꯐꯝꯗ ꯆꯠꯅꯕ ꯋꯥꯅꯦ ꯀꯁꯨ ꯏꯁꯤꯡ ꯅꯨꯡꯁꯤꯡꯒ ꯆꯠꯅꯩꯗꯨꯅ ꯑꯃꯨꯛ ꯑꯩꯈꯣꯏ ꯌꯥꯝ ꯅꯨꯡꯉꯥꯏꯕ ꯍꯥꯏꯗꯤ ꯊꯝꯕꯥꯜ ꯍꯧꯔꯛꯄ ꯃꯇꯝ ꯀꯥꯡꯅꯨꯡ ꯃꯇꯝꯗꯨ ꯆꯄ ꯃꯄꯥꯡꯉꯩ ꯑꯗꯨꯃꯥꯏꯅ ꯇꯣꯡꯉ ꯆꯠꯅꯕ ꯋꯥꯅꯦꯕ ꯊꯥꯡꯅꯩ ꯁꯦꯡꯅꯉꯩꯒꯤ ꯑꯗꯨꯃꯥꯏꯅ ꯆꯠꯄꯗꯤ ꯀꯩꯁꯨ ꯆꯠꯅꯕ ꯅꯠꯇꯦꯕ
ꯑꯗꯨꯒ ꯃꯅꯨꯡꯗꯨꯗ ꯍꯣꯇꯦꯜꯒ ꯑꯆꯥꯄꯣꯠ ꯆꯥꯅꯤꯡꯉꯥꯏꯗꯅ ꯐꯖꯅ ꯑꯗꯒꯤꯗꯤ ꯉꯥꯛꯇꯪ ꯑꯣꯏꯁꯨ ꯐꯐꯝ ꯐꯖꯅ ꯁꯦꯝꯕ ꯑꯣꯏꯔꯗꯤ ꯃꯤꯁꯤꯡꯗꯨ ꯌꯦꯡꯕ ꯑꯣꯏꯔꯁꯨ ꯂꯥꯛꯅꯗꯕꯀꯣ
ꯎꯝ
ꯑꯗꯨꯁꯨ ꯅꯠꯇꯕꯅꯤ ꯀꯔꯥꯡꯗ ꯀꯔꯤ ꯂꯩꯇꯕꯅꯤ ꯆꯠꯅꯤꯡꯗꯦꯗ ꯃꯣꯏ ꯀꯔꯥꯡ ꯃꯁꯛꯇꯨꯗ ꯀꯩꯅꯣ ꯇꯨꯔꯤꯁ ꯏꯁꯄꯣꯠ ꯁꯥꯔꯗꯨꯅꯦ ꯃꯤꯗ ꯑꯃ ꯆꯪꯉꯛꯄꯒꯤ ꯆꯥꯡꯁꯦ ꯌꯥꯝ ꯂꯩꯌꯦꯕ ꯃꯣꯏꯅ ꯑꯝꯇ ꯁꯥꯟꯅꯗꯦꯕ ꯑꯗꯨꯒꯨꯝꯕꯗꯣ
ꯑꯗꯨꯏꯅꯦ ꯃꯣꯏꯁꯨ ꯑꯩꯉꯣꯟꯗ ꯑꯅꯝꯕꯟꯗ ꯂꯣꯏ ꯋꯥꯅꯩꯕ ꯋꯥꯅꯩꯅꯤ ꯁꯨꯔ ꯆꯥꯅꯕ ꯍꯣꯠꯇꯩ ꯑꯅ
ꯃꯥ
ꯁꯨꯃꯥꯏꯅ ꯂꯣꯏ ꯂꯩꯅꯕ ꯑꯗꯩꯗꯤ ꯍꯣꯏ ꯂꯥꯏꯔꯤꯛ ꯇꯝꯉꯤꯕ ꯉꯩꯅ ꯑꯃꯨꯛ ꯃꯄꯥꯟ ꯊꯣꯛꯅ ꯇꯝꯈꯤꯕ ꯑꯅꯝꯕꯅ ꯁꯨꯔ ꯆꯥꯅꯔꯛꯑꯒ ꯃꯣꯏꯒꯤꯅ ꯑꯃꯛ ꯄꯥꯠꯇꯒꯤ ꯐꯪꯉꯛꯄ ꯄꯩꯁꯥꯗꯨ ꯂꯩꯅꯤꯅ ꯑꯗꯨꯏꯗꯤ ꯍꯧꯖꯤꯛꯇꯤ ꯍꯥꯏꯖꯕ ꯋꯥꯅꯦ ꯃꯣꯏꯗꯁꯨ ꯏꯟꯀꯝꯁꯦ ꯂꯩꯇꯕ ꯀꯩꯅꯣ ꯇꯧꯕꯅꯤꯅ ꯉꯥ ꯍꯥꯏꯔꯦ ꯁꯩꯀꯜ ꯌꯨꯝꯒꯨꯝꯗ ꯂꯣꯏ ꯊꯥꯗꯣꯛꯂꯦ ꯊꯥꯒꯠꯇ꯭ꯔꯣ
ꯎꯝ
ꯍꯧꯖꯤꯛꯇꯤ ꯂꯣꯏ ꯂꯩꯅꯔꯝꯃꯤꯅ ꯐꯥ ꯑꯃ ꯀꯩꯔꯣ ꯂꯣꯏꯅ ꯉꯥꯕꯨ ꯁꯤꯠꯀꯠꯂꯗ꯭ꯔꯦ ꯍꯥꯏꯕ ꯉꯍꯥꯟꯋꯥꯏꯗꯤ ꯉꯥꯗ ꯇꯧꯔꯝꯅ ꯍꯧꯖꯤꯛꯇꯤ ꯉꯥꯗꯕꯗꯣ ꯍꯣꯡꯅꯔꯛꯑꯦ
ꯎ
ꯀꯩꯒꯨꯝꯃꯦ ꯇꯧꯖꯦꯒꯣ ꯄꯩꯁꯥ ꯇꯥꯅꯤꯡꯉꯥꯏ ꯍꯤꯔꯝ ꯑꯝꯇ ꯂꯩꯇꯦ ꯑꯣ ꯑꯗꯨ ꯂꯣꯏ ꯋꯥꯅꯕ
ꯑꯗꯨꯅ ꯇꯨꯔꯤꯁꯀꯤꯁꯤꯗ ꯑꯌꯥꯝꯕ ꯆꯪꯁꯤꯟꯅꯔꯤꯕ ꯃꯤꯁꯤꯡꯁꯦ ꯑꯆꯥꯄꯣꯠꯀꯨꯝꯕ ꯑꯗꯒꯤ ꯇꯨꯔꯤꯁꯀꯨꯝꯕꯒꯤꯗꯤ ꯑꯌꯥꯝꯕ ꯆꯪꯁꯤꯟꯅꯔ ꯂꯣꯏꯔꯁꯦ ꯀꯣꯏꯐꯝ ꯅꯥꯛꯐꯝꯒꯤꯗ ꯑꯣꯏꯅ
ꯑꯗꯨꯅꯦ ꯑꯗꯩꯗꯤ ꯑꯩꯉꯣꯅꯦ ꯁꯤꯒꯤ ꯁꯦꯟꯗ꯭ꯔꯥ ꯆꯠꯄꯒꯤ ꯃꯣꯏꯔꯥꯡ ꯆꯠꯈꯤꯕꯩ ꯄꯔꯤꯡꯗ ꯁꯣꯔ ꯃꯄꯥꯟꯗ ꯂꯩꯁꯔ ꯃꯆꯥ ꯃꯆꯥ ꯖ꯭ꯔꯦꯁ ꯅꯨꯡ ꯌꯣꯜꯂꯤ ꯃꯌꯥꯝꯁꯤꯡꯗꯣ ꯄꯔꯦꯡ ꯌꯣꯟꯕꯅꯤꯅ ꯃꯤꯁꯦ ꯑꯩꯈꯣꯏ ꯑꯩꯈꯣꯏ ꯄꯥꯈꯪ ꯃꯆꯥꯒꯨꯝꯕ ꯆꯪꯉꯒ ꯀꯥꯟ ꯇꯧꯕꯅꯦ ꯁꯤꯠꯂ ꯁꯤꯠꯂ ꯁꯤꯠꯠꯇ ꯊꯃꯤꯁꯨ ꯌꯥꯎꯔꯝꯗꯣꯏꯅꯦ ꯑꯗꯨꯗ
ꯊꯝꯕ
ꯑꯗꯨꯒꯨꯝꯕꯗ ꯈꯔ ꯍꯥꯏꯗꯤ ꯁꯤ ꯊꯕꯛꯇꯗꯤ ꯏꯀꯥꯏꯕ ꯈꯔ ꯈꯪꯗꯕ ꯈꯣꯠꯇꯕ ꯑꯗꯨꯅ ꯄꯩꯁꯥ ꯈꯔ ꯍꯦꯟ ꯁꯤꯠꯂꯦ
ꯏꯀꯥꯏꯔꯤꯅ ꯍꯧꯖꯤꯛꯀꯥꯟꯗꯗꯤ ꯏꯀꯥꯏꯕꯒ ꯀꯩꯁꯨ ꯆꯥꯟꯅꯗ꯭ꯔꯦ ꯏꯕꯦꯝꯃꯥꯥ ꯀꯩꯁꯨ ꯀꯥꯟꯅꯗꯦ
ꯑꯖꯥꯗ ꯃꯤꯅꯔꯚꯥ ꯃꯣꯏ ꯃꯃꯥꯗꯣ ꯍꯟꯗꯛ ꯂꯤꯁꯤꯡ ꯇꯔꯥꯃꯉꯥꯃꯛ ꯍꯦꯟꯅ ꯆꯣꯡꯊꯣꯛꯄꯅꯦꯕ ꯂꯩ ꯌꯣꯜꯂꯤꯗ ꯑꯩꯈꯣꯏ ꯃꯥꯕꯣꯏꯗꯤ ꯀꯩꯁꯨ ꯀꯥꯟꯅꯕ ꯅꯠꯇꯦꯕ ꯍꯥꯏꯗꯤ ꯃꯈꯣꯏ ꯃꯥꯕꯨꯣꯏ ꯃꯃꯥꯏꯁꯨ ꯁꯣꯟꯕꯅꯤꯅ
ꯑꯗꯨꯅꯦ ꯅ ꯅꯣꯏꯔꯣꯡꯒꯤꯅ ꯑꯃꯨꯛ ꯑꯁꯤ ꯏꯔꯥꯡ ꯅꯨꯡꯉꯥꯡ ꯂꯩꯁꯟꯕꯅꯤꯅ ꯑꯃꯔꯣꯝꯗ ꯍꯥꯏꯔꯒ ꯅꯣꯏꯁꯨ ꯋꯥꯅꯕ
ꯍꯥꯏꯗꯤ ꯂꯧꯁꯤꯡ ꯎꯕꯝꯗꯣ ꯏꯁ ꯑꯗꯨꯏ ꯍꯥꯏꯗꯤ ꯏꯕꯦꯝꯃ ꯑꯁꯣ ꯅꯥꯀꯟ ꯏꯉꯧꯔ ꯑꯁꯣꯅꯥꯀꯟꯒꯤꯗꯣ ꯃꯣꯏꯗꯤꯅꯦ ꯎꯝ ꯍꯥꯏꯗꯤ ꯃꯤ ꯑꯃ ꯄꯨꯔꯥ ꯏꯪꯉꯧꯔꯣꯛꯁꯦ ꯖꯄꯥꯟꯒꯤ ꯇꯥꯏꯞꯇꯅꯦ ꯑꯃ ꯂꯩꯔꯤꯁꯦ
ꯎꯝ ꯏꯉꯧꯔꯣꯛ ꯍꯥꯏꯗꯤ
ꯑꯁꯨꯝ ꯑꯩꯈꯣꯏꯔꯣꯝꯒꯤ ꯁꯨꯃꯥꯏꯅ ꯆꯠꯂꯒ ꯁꯦꯛꯃꯥꯏ ꯑꯁꯣꯝꯗ ꯃꯣꯏꯁꯨ ꯆꯤꯡ ꯃꯌꯥꯅꯦꯕ ꯑꯩꯈꯣꯏꯒꯤꯅꯦ ꯌꯥꯝ ꯅꯥꯟꯕ ꯑꯩꯈꯣꯏꯒꯤ ꯏꯁꯤꯡ ꯗ꯭ꯔꯦꯟꯁꯦ ꯌꯨꯝ ꯅꯥꯀꯟꯗ ꯆꯦꯜꯂꯤꯕ ꯏꯁꯤꯡ ꯆꯤꯡꯗ꯭ꯔꯦꯅ ꯑꯩꯈꯣꯏ ꯁꯤꯗꯤ ꯈꯣꯡꯕꯥꯅꯤ ꯃꯣꯠꯅꯗ꯭ꯔꯥ
ꯎꯝ
ꯁꯤꯅꯦ ꯖꯄꯥꯟꯒꯤ ꯇꯥꯏꯞꯇꯅꯦ ꯊꯨꯂ ꯂꯥꯎꯋꯦ ꯑꯗꯨꯅ ꯉꯥ ꯆꯦꯟꯕ ꯎꯈꯤꯕ ꯈꯪꯉꯦ ꯏꯁꯤꯡ ꯂꯨꯊꯔ꯭ꯤꯛ ꯂꯨꯕ ꯂꯣꯛ ꯏꯁꯤꯡ
ꯎꯝ
ꯂꯩꯇ꯭ꯔꯤꯕꯦꯝꯃ ꯑꯗꯨꯗ ꯐꯤꯁꯨꯨꯅꯩ ꯏꯁꯨ ꯏꯔꯨꯖꯅꯩ ꯑꯗꯩ ꯇꯨꯔꯦꯟ ꯃꯣꯏ ꯁ ꯏꯉꯧ ꯇꯨꯔꯦꯟꯒꯥꯁꯦ ꯑꯗꯨꯝ ꯅꯨꯡꯉꯥꯏ ꯑꯩ ꯃꯣꯏꯗꯤ ꯍꯧꯖꯤꯛ ꯅꯨꯡ ꯄꯦꯛꯄ ꯑꯅ ꯄꯦꯛꯄ ꯑꯗꯒꯤ ꯊꯕꯛꯇꯣ ꯂꯣꯏ ꯂꯩꯅꯔꯦꯕ ꯑꯗꯗꯤ ꯏꯕꯦꯝꯃꯥ ꯑꯗꯤꯅꯦ ꯁꯤꯒꯤ ꯆꯠꯈꯤꯕ ꯂꯝꯕꯤꯁꯨ ꯌꯥꯝ ꯅꯥꯜꯂꯤ ꯐꯖ ꯐꯖ ꯀꯣꯏꯂꯥꯁ ꯐꯥꯖ ꯊꯥꯕꯅꯦꯕ ꯑꯗꯨ ꯃꯅꯨꯡ ꯆꯪꯁꯤꯟꯁꯦ ꯍꯥꯏꯕ ꯋꯥꯅꯦꯕꯀꯣꯦꯝꯃ ꯏꯪ ꯆꯤꯛꯄꯗꯤ ꯂꯣꯏꯔꯦ ꯑꯩ ꯍꯥꯏꯁꯤ ꯖꯄꯥꯟꯗ ꯇꯥꯕ ꯈꯨꯟ ꯈꯨꯇꯥ ꯑꯗꯨꯃꯥꯏꯅꯅꯦ ꯐꯖꯅ ꯏꯪ ꯁꯥꯟꯇꯤ ꯂꯩꯅ ꯇꯥꯔꯁꯨ
ꯅꯌꯨꯝ ꯍꯣꯡ ꯒꯣꯗꯅ ꯑꯗꯨꯗꯤ
ꯑꯗꯨ ꯃꯣꯏ ꯇ꯭ꯔꯥꯏꯞꯁꯤꯡꯗꯨꯁꯨꯅꯦ ꯑꯗꯨꯝ ꯆꯥꯎꯈꯠꯅꯩꯌꯦꯕ ꯍꯥꯏꯗꯤ ꯇ꯭ꯔꯥꯏꯞ ꯇꯥꯃꯤꯟꯅꯕ ꯅꯨꯡꯉꯥꯏꯇꯕ ꯂꯩꯗꯅ ꯍꯥꯏꯗꯤ ꯈꯪꯗꯦ ꯑꯗꯨꯝ ꯃꯣꯏꯗꯤꯅꯦ ꯑꯗꯨꯝ ꯅꯨꯡꯉꯥꯏꯕꯤꯗꯣ ꯑꯗꯨꯗꯨꯅꯦꯕ ꯑꯗꯩ ꯆꯤꯡꯗꯨꯁꯨ ꯐꯖꯩ ꯀꯥꯈꯠꯈꯤꯕ ꯀꯥꯟꯗ ꯃꯣꯏꯇ꯭ꯔꯥꯒꯤ ꯈꯨꯟꯗꯥꯏ ꯆꯤꯡ ꯂꯣꯏ ꯐꯖꯩ ꯑꯗꯒꯤ ꯃꯩꯇꯩꯒꯤꯁꯨ ꯂꯣꯏ ꯐꯖꯩ ꯍꯥꯏꯗꯤ ꯁꯣꯔꯣꯛ ꯃꯄꯟ ꯃꯄꯥꯟ ꯅꯥꯀꯟ ꯅꯥꯀꯟ ꯀꯥꯁꯦ